ꯇ꯭ꯕꯔꯣ
ꯊꯥꯕꯣꯛ
ꯇꯥꯏꯌꯦ ꯇꯥꯏꯌꯦ
ꯀꯩꯗꯧꯔꯝꯃꯤꯅꯣ
ꯁꯨꯝ ꯍꯤꯄꯝꯕꯅꯤꯗ ꯚꯥꯏ
ꯁꯥꯏꯁꯤꯡꯗꯤ ꯀꯃꯥꯏꯅ ꯇꯧꯔꯦ
ꯆꯥꯛ ꯏꯁꯤꯡꯗꯤ ꯎꯅꯈ꯭ꯔꯦ ꯀꯨꯏꯔꯦ ꯎꯅꯈꯤꯕꯈꯤꯕ
ꯑꯣ ꯍꯦꯟꯖꯥꯡ ꯇꯧꯈ꯭ꯔꯕ
ꯑꯥ ꯉꯁꯤꯗꯣ ꯃꯥꯏꯔꯦꯟ ꯊꯣꯡꯉꯦ
ꯃꯥꯏꯔꯦꯟ ꯑꯣꯏ ꯇꯧꯔꯦ
ꯃꯥꯏ
ꯀꯩ ꯍꯥꯏꯅꯣ ꯃꯌꯦꯛ ꯁꯦꯡꯅꯥ ꯇꯥꯗ꯭ꯔꯦ
ꯃꯥꯏꯔꯦꯟ ꯑꯣꯏꯅ ꯊꯣꯡꯉꯦ ꯉꯁꯤꯗꯤ
ꯑꯥ
ꯃꯥꯏꯔꯦꯟ ꯑꯁ ꯑꯩꯗꯣ ꯃꯌꯥꯟ ꯃꯌꯥꯟ ꯆꯥꯏ ꯉꯁꯤꯗꯤ
ꯑꯣ ꯀꯅꯥꯟ ꯊꯣꯡꯉꯤꯅꯣ
ꯑꯁ ꯑꯈꯣꯏ ꯃꯥꯅ ꯊꯣꯡꯉꯦ ꯑꯩꯅ ꯑꯈꯣꯏ ꯃꯥꯒꯤ ꯃꯍꯨꯠ ꯁꯤꯜꯂꯒ ꯑꯩꯈꯣꯏ ꯍꯤꯡꯒꯣꯜ ꯅꯥꯄꯤ ꯀꯩꯀꯥ ꯐꯣꯏꯕ ꯑꯗꯒꯤꯗꯤ ꯍꯤꯡꯒꯣꯜ ꯏꯁꯤꯡ ꯆꯥꯏꯕ ꯈꯣꯠꯄ ꯇꯧꯕꯤꯔꯦ ꯑꯈꯣꯏ ꯃꯥꯏ ꯃꯍꯨꯠ ꯁꯤꯜꯂꯒ
ꯍꯤꯡꯒꯣꯜꯒꯤ ꯄꯣꯠ ꯆꯩ ꯀꯩꯀꯩ ꯊꯥꯔꯤꯒꯦ
ꯑꯁ ꯃꯇꯝ ꯃꯇꯝꯒꯤ ꯃꯅꯥ ꯃꯁꯤꯡ ꯍꯥꯏꯗꯤ ꯑꯈꯣꯏ ꯍꯤꯡꯒꯣꯜꯗ ꯊꯥꯕꯗꯣ ꯑꯩꯅ ꯈꯪꯕꯁꯤ ꯃꯣꯔꯣꯛ ꯈꯔ ꯊꯥꯔꯦ
ꯑꯥ
ꯏꯪꯒ꯭ꯔꯦꯠ ꯊꯕꯤ ꯊꯥꯔꯦ
ꯑꯥ
ꯇꯔꯕꯣꯠ ꯊꯥꯔꯦ
ꯑꯥ
ꯎꯝ ꯑꯗ ꯁꯦꯕꯣꯠ ꯊꯥꯔꯦ
ꯑꯥ
ꯍꯋꯥꯏ ꯑꯁꯥꯡꯕꯤ ꯑꯩꯈꯣꯏ ꯄꯣꯡ ꯍꯋꯥꯏ ꯀꯥꯏꯅ ꯍꯥꯏꯅꯕꯗꯣ ꯈꯪꯉꯤꯗꯅ
ꯑꯥ
ꯎꯝ ꯑꯗꯨꯖꯨ ꯊꯥꯏꯌꯦꯕ ꯄꯣꯡ ꯃꯋꯥꯏꯖꯨ ꯊꯥꯏ ꯑꯗꯒꯤ ꯍꯥꯏꯗꯤ ꯃꯇꯝ ꯃꯇꯝꯒꯤ ꯃꯅꯥ ꯃꯁꯤꯡ ꯍꯥꯏꯗꯤ ꯁꯨꯝ ꯆꯥꯕ ꯊꯛꯄ ꯑꯈꯣꯏ ꯌꯨꯝꯒꯤ ꯋꯥꯠꯇꯅꯕ ꯈꯣꯠꯇꯅꯕ ꯊꯝꯕꯗꯣ
ꯑꯥ
ꯑꯗꯨꯃꯥꯏꯅ ꯑꯃ ꯇꯧꯋꯦ ꯅꯣꯏꯒꯤꯗꯤ ꯍꯤꯡꯈꯣꯜ ꯀꯣꯏꯔꯤꯕꯣ ꯀꯣꯏꯗ꯭ꯔꯕꯣ ꯀꯃꯥꯏꯅ ꯇꯧꯔꯤꯒꯦ
ꯀꯣꯏꯔꯤꯌꯦ ꯑꯈꯣꯏꯖꯨ ꯁꯦꯕꯣꯠ ꯃꯥꯏꯔꯦꯟ ꯃꯥꯏꯔꯦꯟꯗꯤ ꯌꯥꯝ ꯀꯟꯅ ꯊꯥꯗꯦ ꯁꯨꯝ ꯌꯨꯝꯒꯤ ꯆꯥꯅꯕꯗꯣ
ꯎꯝ
ꯑꯗꯨꯒꯤ ꯆꯔꯥ ꯃꯥꯏꯔꯦꯟ ꯑꯄꯤꯛꯄꯗꯣ ꯑꯍꯥꯎꯕꯗꯣ ꯑꯗꯨ ꯑꯣꯏꯅ ꯊꯥꯏꯌꯦ ꯑꯗꯒꯤꯗꯤ ꯏꯪ ꯃꯣꯔꯣꯛ ꯈꯥꯃꯦꯟ
ꯎꯝ
ꯑꯗꯒꯤꯗꯤ ꯍꯋꯥꯏ ꯑꯁꯥꯡꯕꯤ ꯊꯕꯤ
ꯑꯥ
ꯀꯥꯜꯍꯟꯗ꯭ꯔꯤ ꯀꯥꯏꯅ ꯈꯔ ꯊꯥꯕꯅꯤ ꯏꯃꯥꯅ
ꯑꯣ
ꯍꯩ ꯀꯔꯤ ꯀꯥ ꯆꯝꯄ꯭ꯔꯥ ꯑꯗꯨꯗꯒꯤꯗꯤ ꯍꯩꯅꯧ ꯃꯇꯝꯅꯤꯗꯅ ꯍꯧꯖꯤꯛ
ꯑꯥ
ꯑꯗꯨꯖꯨꯝ ꯊꯥꯏ ꯐꯅꯌꯥꯝ ꯄꯥꯜꯂꯦ ꯍꯩꯅꯧ ꯐꯅꯌꯥꯝꯕꯨ ꯌꯣꯜꯂꯕꯅꯤꯗ
ꯑꯣ ꯅꯪ ꯌꯨꯝ ꯆꯠꯇꯧꯕꯒ ꯂꯩꯕ꯭ꯔꯣ
ꯂꯩꯌꯦ
ꯅꯣꯏ ꯌꯨꯝꯒꯤ ꯆꯝꯄ꯭ꯔꯥꯗꯣ ꯆꯥꯎꯔꯥ ꯖꯥꯠꯂꯣ
ꯑꯥ ꯍꯧꯖꯤꯛꯁꯦ ꯆꯝꯐ꯭ꯔꯥꯗꯤ ꯆꯥꯎꯕꯗꯤ ꯍꯧꯒꯠꯂꯛꯑꯦꯀꯣ ꯑꯗꯨꯒ ꯄꯨꯡ ꯃꯩ ꯐꯥꯕꯗꯤ ꯑꯣꯏꯗ꯭ꯔꯤꯌꯦ ꯃꯅꯨꯡꯒꯤ ꯀꯩꯅꯣꯗꯣ ꯃꯇꯣꯡꯗꯣ ꯑꯗꯨꯗꯣ ꯃꯍꯤ ꯍꯣꯝꯗ꯭ꯔꯤꯑꯕ꯫
ꯑꯣ
ꯉꯁꯤꯗꯒꯤ ꯊꯥ ꯑꯅꯤ ꯑꯍꯨꯝ ꯂꯩꯔꯗꯤꯅꯦ
ꯎꯝ
ꯃꯍꯤ ꯍꯣꯡꯒꯠꯂꯛꯑꯅꯤ ꯆꯥꯕꯗ ꯍꯥꯎꯕ ꯇꯥꯏꯃꯤꯡꯗꯣ
ꯑꯣ ꯅꯪꯒꯤꯗꯣ ꯑꯩꯅ ꯆꯝꯄ꯭ꯔꯥ ꯄꯜꯂꯨꯕꯗꯒꯤ ꯃꯍꯤ ꯍꯣꯡꯒꯠꯂꯛ ꯀꯔꯤꯒꯅ ꯍꯥꯏꯖꯤꯜꯂꯛꯄ ꯃꯥꯜꯂꯤꯗ ꯑꯩꯅ ꯄꯣꯔꯛꯑꯣ ꯍꯥꯏꯅꯤ ꯈꯟꯗꯅ꯫
ꯑꯁ ꯑꯗꯨꯒꯤ ꯋꯥ ꯅꯠꯇꯦꯍꯦ ꯊꯥꯖꯗ꯭ꯔꯒ ꯅꯪ ꯑꯩꯈꯣꯏ ꯌꯨꯝꯗ ꯆꯠꯂꯒꯅꯦ꯫ ꯌꯦꯡꯎꯁꯤ ꯂꯥꯎ꯫ ꯑꯩꯅꯦ ꯃꯊꯪꯗꯤ ꯄ꯭ꯂꯥꯟ ꯑꯃ ꯇꯧꯒꯦ ꯈꯜꯂꯤꯅꯦ꯫
ꯀꯔꯤ ꯄ꯭ꯂꯥꯟ ꯇꯧꯒꯦ ꯈꯜꯂꯤꯃꯣ꯫
ꯑꯩꯈꯣꯏ ꯍꯤꯡꯒꯣꯜꯗꯣ꯫ ꯂꯣꯏꯈꯔꯒ ꯋꯤꯟꯇꯔ ꯆꯪꯉꯛꯄꯗꯗꯤ ꯀꯣꯕꯤ꯫ ꯄꯥꯛꯇꯛꯅꯅ ꯊꯥꯈ꯭ꯔꯅꯦꯕꯀꯣ꯫ ꯑꯗꯨ ꯂꯣꯏꯔꯒ ꯀꯨꯝꯍꯩ ꯍꯔꯥꯎ ꯃꯇꯝ ꯂꯥꯛꯑꯅꯦꯕ꯫
ꯑꯥ꯫
ꯃꯅꯥ ꯃꯁꯤꯡ ꯊꯥꯗꯕꯤꯗꯅꯦ꯫
ꯑꯥ꯫
ꯑꯩꯈꯣꯏꯒꯤ ꯆꯍꯤ ꯍꯧꯒꯠꯂꯛꯄ ꯇꯥꯏꯃꯤꯡꯁꯦ ꯆꯩꯔꯥꯎꯕ꯫ ꯂꯣꯔꯝꯗꯥꯏꯒꯤ ꯇꯥꯏꯃꯤꯡ ꯗꯤꯕꯥꯅꯤꯇꯥ ꯗꯨꯔꯒꯥ ꯄꯨꯖꯥ ꯀꯩꯀꯥ ꯂꯩꯕꯅꯦꯕ ꯀꯣ ꯌꯥꯝꯅ ꯂꯩꯇ꯭ꯔꯅꯤ ꯗꯤꯁꯦꯝꯕꯔ ꯅꯕꯦꯝꯕꯔ ꯁ꯭ꯋꯥꯏꯁꯦ꯫
ꯎꯝ
ꯗꯤꯁꯦꯝꯕꯔꯗ ꯑꯣꯏꯔ ꯃꯥꯜꯂꯦ ꯂꯩꯕꯗꯣ ꯑꯌꯥꯝꯕꯅ ꯅꯕꯦꯝꯕꯔ ꯈꯔ
ꯎꯝ ꯅꯕꯦꯝꯕꯔ ꯑꯦ ꯑꯗꯣ ꯅꯕꯦꯝꯕꯔꯗꯁꯨ ꯀꯩꯅꯣ ꯂꯩꯁꯤꯗꯤ ꯑꯩꯈꯣꯏꯒꯤ ꯅꯤꯡꯅꯤꯉꯣꯜ ꯆꯥꯛꯀꯧꯕ ꯂꯩꯔꯦ ꯑꯗꯩꯗꯤ ꯗꯤꯋꯥꯂꯤ ꯂꯣꯏꯔꯦ ꯒꯣꯕꯔꯇꯣꯟ ꯄꯨꯖꯥ ꯂꯩꯔꯦ ꯂꯩꯔꯤꯅ ꯃꯌꯥꯝ ꯂꯩꯁꯤꯗꯤ ꯗꯦꯕꯥꯅꯤꯇ ꯀꯩꯀꯥ
ꯑꯗꯨꯒꯤ ꯅꯪꯅꯕꯅꯦ ꯀꯣꯕꯤꯗ ꯂꯣꯏꯁꯟꯈ꯭ꯔꯒ ꯉꯟꯅ ꯊꯥꯔ ꯂꯣꯏꯁꯟꯈ꯭ꯔꯒꯅꯦ꯫
ꯍꯥꯥ꯫
ꯁꯅꯥꯔꯩ ꯄꯥꯝꯕꯤꯗꯣ ꯑꯗꯨ ꯈꯔ ꯊ ꯂꯩ ꯌꯣꯟꯕ ꯌꯥꯕ ꯈꯔ ꯊꯥꯕꯁꯦ꯫
ꯑꯥ꯫
ꯂꯥꯏꯗ ꯀꯠꯅꯕꯁꯤ ꯄꯩꯁꯥ ꯌꯥꯝ ꯐꯪꯉꯦꯕ ꯍꯧꯖꯤꯛꯀꯥꯟ ꯄꯣꯠ ꯆꯩ ꯑꯩꯈꯅ ꯏꯤꯡꯒꯣꯜꯒꯤ꯫ ꯃꯅꯥ ꯃꯁꯤꯡ ꯁꯨꯝ ꯁꯨꯝ ꯁꯨꯝ ꯊꯥꯜꯂꯛꯑꯦꯗꯅ꯫
ꯑꯥ꯫
ꯑꯗꯨ ꯃꯥꯟꯅꯕ ꯃꯥꯟꯅꯕ꯫ ꯄꯣꯠꯇꯣ ꯁꯨꯝ ꯇꯥꯁꯜꯂꯛꯑꯕꯅꯤꯅ ꯂꯩꯍꯥꯎꯗꯣ ꯑꯅꯧ꯫ ꯆꯦꯟꯖ ꯁꯣꯏꯜꯗꯣ ꯑꯣꯜꯂꯨ ꯌꯥꯗꯦꯕꯀꯣ ꯑꯗꯨꯅ꯫ ꯍꯟꯗꯛꯇꯤ ꯄꯨꯈ꯭ꯔꯤꯒꯤ ꯏꯁꯤꯡꯁꯨ ꯑꯗꯨꯝ ꯃꯔꯥꯡ ꯀꯥꯏꯅ ꯑꯗꯨꯗꯩ ꯁꯤꯖꯤꯟꯅꯕꯁ ꯅꯠꯇ꯭ꯔꯦꯗ ꯑꯩꯈꯣꯏ ꯏꯔꯨꯖꯕ ꯃꯥꯏꯊꯕꯩꯗꯤ ꯇꯣꯇꯤꯅ ꯁꯤꯖꯤꯟꯅꯔꯕꯅꯤꯅꯀꯣ꯫ ꯅꯛꯅ ꯂꯩꯔꯕꯅꯤꯅ꯫ ꯀꯩꯅꯣ ꯇꯧꯁꯤ ꯂꯩ ꯆꯥꯔ ꯃꯈꯜ ꯈꯔ ꯌꯣꯟꯕ ꯌꯥꯕꯁꯤꯡꯁꯦ꯫
ꯎꯝ꯫
ꯊꯥꯔꯒ ꯁꯅꯥꯔꯩꯅ ꯈꯔ ꯃꯔꯨ ꯑꯣꯏꯍꯜꯂꯦꯗꯅ꯫ ꯁꯅꯥꯔꯩ ꯑꯊꯣꯟꯕꯤꯗꯣ ꯑꯗꯨ ꯃꯇꯝꯗꯨꯗꯗꯤ ꯀꯦꯖꯤꯗ ꯀꯩꯅꯣꯒ ꯄꯤꯑꯕ ꯆꯥꯝꯃ ꯌꯥꯡꯈꯩ ꯆꯥꯝꯃ ꯃꯔꯐꯨ ꯆꯅꯤ ꯃꯌꯥꯗꯤ ꯑꯗꯨꯝ ꯄꯤꯌꯦꯕꯀꯣ꯫
ꯁꯅꯥꯔꯩꯁꯦ ꯀꯦ ꯖꯤ ꯑꯃꯗꯔꯕ꯫
ꯀꯦꯖꯤ ꯑꯃꯗ
ꯑꯣ
ꯅꯣꯡꯃꯗꯅꯦ ꯅꯣꯡꯃ ꯁꯅꯥꯔꯩ ꯀꯦꯖꯤ ꯀꯩꯅꯣꯒꯤ ꯃꯊꯛꯇꯒ ꯍꯦꯛꯄ ꯉꯝꯃꯦꯕ ꯑꯗꯨꯒꯤ ꯃꯇꯝꯒꯤ ꯔꯣꯇꯦꯁꯟꯗꯣ ꯑꯗꯨꯗ ꯑꯅꯥꯩ ꯄꯥꯝꯕꯤꯁꯦ ꯑ ꯑꯃ ꯑꯃꯨꯛ ꯍꯦꯛꯈ꯭ꯔꯅꯤꯗꯅ ꯈꯔ ꯂꯩꯔꯛ ꯍꯦꯛꯈꯤꯕ ꯂꯣꯏꯕ ꯃꯐꯝꯗꯣ ꯑꯗꯨ ꯈꯔ ꯑꯃꯨꯛ ꯁꯈꯤꯗꯅ ꯑꯗꯨꯃꯥꯏꯅ ꯑꯣꯠꯜꯂ ꯑꯣꯜꯂ ꯌꯣꯟꯕꯗ ꯐꯖꯅ ꯀꯩꯅꯣ ꯇꯧꯋꯦꯕ ꯂꯩ ꯁꯤꯠꯂꯦꯕ ꯀꯨꯝꯍꯩ ꯍꯔꯥꯎ ꯃꯇꯝꯁꯦ ꯄꯣꯠ ꯆꯩꯗꯣ ꯊꯥꯅꯤ ꯑꯗꯨꯒ ꯑ ꯃꯇꯝꯗꯣ ꯀꯨꯏꯅ ꯉꯥꯏꯅꯤꯗꯅ
ꯑ
ꯄꯩ ꯄꯣꯠ ꯆꯩ ꯆꯥꯎꯔꯗ꯭ꯔꯗꯤ ꯁꯦꯝꯕꯗꯅ ꯍꯦꯟꯅ ꯄꯩꯁꯥꯗ ꯆꯪꯉꯤꯗꯅ ꯂꯩꯒꯤ ꯈꯤꯇꯪ ꯁꯦꯝꯕꯗ ꯑꯗꯨꯝ ꯊꯨꯅ ꯆꯥꯎꯔꯛꯇꯣꯏꯅꯤ ꯇꯤꯜ ꯍꯥꯏꯗꯤꯦ ꯌꯥꯝ ꯄꯥꯛꯅꯁꯨ ꯇꯥꯕꯗꯨ ꯅꯠꯇꯦꯕꯀꯣ
ꯑ
ꯃꯥꯒꯤ ꯈꯔꯒ ꯃꯥꯒ ꯆꯥꯅꯕ ꯍꯤꯗꯥꯛ ꯂꯥꯡꯊꯛꯇꯣ ꯀꯥꯞꯄꯤꯔꯒ ꯀꯣ ꯐꯖꯅ ꯊꯥꯒꯦ ꯈꯜꯂꯤꯌꯦ ꯑꯩ ꯑꯨꯛꯇ
ꯑꯗꯣ ꯅꯪꯅ ꯊꯥꯒ ꯈꯜꯂꯤꯗ ꯌꯥꯝꯕꯨꯗꯤ ꯐꯩꯌꯦꯕ ꯑꯗꯣ ꯑꯩꯈꯣꯏꯔꯣꯝ ꯂꯩꯔꯤꯕ ꯁꯥꯏꯠꯇꯨꯗꯤ ꯁꯅꯥꯔꯩ ꯀꯩꯀꯥꯁꯦ ꯍꯦꯛ ꯑꯩꯅ ꯈꯪꯕꯗꯗꯤ ꯑꯃ ꯑꯩꯈꯣꯏꯒ ꯊꯥꯡꯅ ꯂꯩꯕ ꯋꯥꯡꯖꯤꯡ ꯑꯅ ꯂꯝ ꯑꯃ ꯂꯩꯌꯦꯕꯀꯣ
ꯑ
ꯑ ꯋꯥꯡꯤꯡꯗ ꯍꯟꯗꯛ ꯎꯕꯗꯩꯅ ꯁꯟꯐ꯭ꯂꯥꯋꯔ ꯃꯣꯏ ꯑꯩꯈꯣꯏꯔꯒ ꯅꯨꯃꯤꯠ ꯂꯩꯒꯦ ꯍꯥꯏꯅꯕꯗꯣ
ꯑ
ꯑꯗꯨꯗꯨ ꯑꯃ ꯊꯥꯕ ꯎꯔꯦ ꯑꯗꯨꯒ ꯁꯅꯥꯔꯤ ꯈꯔ ꯊꯥꯕ ꯎꯔꯦ ꯑ ꯅꯪꯅ ꯊꯥꯗꯣꯛꯎꯧꯕ ꯁꯅꯥꯔꯩ ꯃꯑꯣꯡꯁꯦ ꯁꯅꯥꯔꯩ ꯊꯥꯕꯒꯤ ꯃꯑꯣꯡꯁꯦ ꯃꯥꯒꯤ ꯃꯔꯨꯅ ꯀꯥꯏꯒꯦ ꯂꯧꯈꯤꯗ꯭ꯔꯥ ꯃꯥꯒꯤ ꯚꯦꯔꯥꯏꯇꯤꯁꯨ ꯃꯈꯜ ꯃꯌꯥꯝ ꯂꯩꯔꯝꯒꯅꯤ ꯅꯪꯅ ꯑꯊꯣꯟꯕꯤꯁꯨ ꯍꯥꯏ ꯑꯗꯨꯗꯒꯤ ꯁꯥꯟꯅꯥꯔꯩꯁꯦ ꯑꯩꯈꯣꯏꯅ ꯆꯨꯔꯤ ꯆꯤꯡꯈꯠꯂ ꯊꯥꯗꯣꯏꯔꯥ ꯅꯠꯇ꯭ꯔꯒ ꯈꯣꯏꯗꯣꯛꯑꯒ ꯃꯔꯨꯁꯦ ꯍꯨꯟꯗꯣꯏꯔꯥ ꯀꯃꯥꯏ ꯀꯃꯥꯏꯅ ꯇꯧꯕꯅꯣ ꯁꯅꯥꯔꯩ ꯊꯥꯕꯁꯤꯕꯣ ꯅꯪ ꯈꯪꯉꯕꯗꯨꯕꯣ
ꯅꯠꯇꯦ ꯑꯍꯥꯟꯕꯗ ꯃꯔꯨꯁꯦ ꯀꯣꯕꯤꯗꯨꯅ ꯂꯣꯏꯔ ꯂꯣꯏꯔꯝꯗꯥꯏꯒꯤ ꯃꯇꯝꯗꯣ ꯑꯩꯈꯣꯏꯅ ꯌꯦꯡꯊꯣꯛꯄꯤꯔꯅꯤꯗꯅ ꯀꯣꯕꯤꯁꯦ ꯁꯤꯗ ꯁꯤꯗ ꯀꯛꯈ꯭ꯔꯅꯤ ꯍꯥꯏꯗꯅ ꯑꯗꯨꯒ ꯁꯤ ꯃꯇꯝꯁꯤꯗ ꯀꯩꯅꯣ ꯇꯧꯔꯅꯤꯅ ꯂꯣꯛꯄꯁꯤ ꯌꯥꯔꯅꯤꯅ ꯈꯪꯗꯣꯛꯑꯦꯗꯅ ꯑꯗꯨꯒ ꯁꯅꯥꯔꯩꯁꯦ ꯑꯩꯈꯣꯏ ꯃꯐꯝ ꯃꯆꯥ ꯑꯃꯗꯅꯦ ꯇꯧꯊꯣꯛꯄꯤꯔꯅꯤꯗꯅ ꯐꯖꯅ ꯑꯗꯨ ꯀꯣꯕꯤ ꯆꯥꯔ ꯍꯨꯟꯕꯗꯣ ꯑꯗꯨꯃꯥꯏꯅ ꯑꯔꯩ ꯊꯣꯟꯗꯣꯛ ꯂꯥꯎꯕꯤ ꯃꯈꯜ ꯃꯔꯨꯁꯤꯗꯤ ꯗꯨꯀꯥꯟꯗ ꯑꯗꯨꯝ ꯂꯣꯏ ꯐꯪꯉꯦꯕ ꯂꯩ ꯌꯣꯟꯕ ꯗꯨꯀꯥꯟ ꯂꯩ ꯃꯔꯨ ꯌꯣꯟꯕ ꯗꯨꯀꯥꯟ ꯀꯣ ꯃꯣꯏꯒ ꯑꯗꯨꯝ ꯇꯥꯟꯅꯔ ꯑꯗꯨ ꯐꯪꯕꯅꯦꯕꯀꯣ
ꯑꯣ
ꯑꯗꯨꯒꯨꯝꯕꯗꯗꯤ ꯃꯔꯨ ꯐꯖꯕꯁꯦ ꯂꯧꯔꯦꯗꯅ ꯗꯣꯟꯗꯣ ꯁꯥꯅꯔꯩꯗꯣ ꯀꯣꯕꯤ ꯂꯩꯩ ꯆꯥꯔ ꯍꯨꯟꯕꯗꯣ ꯑꯗꯨꯃꯥꯏꯅ ꯍꯨꯟꯕꯤꯕ
ꯑꯣ ꯍꯥꯏꯗꯤ ꯀꯣꯕꯤ ꯂꯩ ꯑꯥ
ꯁꯥꯟꯅꯥꯔꯩꯗꯨ ꯇꯧꯊꯣꯛꯄꯤꯌꯣ ꯍꯨꯜꯂꯒ ꯐꯖꯅ ꯀꯨꯞꯁꯟꯕꯤꯔꯒ ꯆꯥꯔ ꯍꯧꯍꯜꯂꯅꯤꯗꯅ
ꯑꯥ
ꯑꯗꯨꯅ ꯆꯥꯎꯔꯛꯄ ꯇꯥꯏꯃꯤꯡꯗꯨꯗ ꯉꯁꯥꯏ ꯀꯣꯕꯤꯗꯣ ꯂꯣꯏꯈꯤꯗꯅ ꯀꯣꯕꯤ ꯂꯣꯏꯕꯗ ꯀꯕꯣꯇꯥ ꯃꯆꯥꯗꯣ ꯏꯟꯖꯤꯟ ꯃꯆꯥꯗꯣ ꯑꯗꯨꯅ ꯈꯨꯝꯃꯅꯤ ꯐꯖꯅ ꯍꯪꯒꯣꯟꯗꯣ ꯑꯗꯨꯒ ꯆꯨꯔꯤ ꯆꯤꯡꯈꯠꯇꯣꯏꯅꯦꯕ ꯅꯪ ꯍꯧꯖꯤꯛ ꯆꯨꯔꯤ ꯇꯥꯈꯠꯀꯗ꯭ꯔꯥ ꯍꯥꯏꯗꯣ
ꯎꯝ
ꯆꯨꯔꯤ ꯀꯥꯈꯠꯂꯒ ꯉꯁꯥꯏꯒꯤ ꯃꯥꯒꯤ ꯁꯅꯥꯔꯩ ꯊꯥꯒꯗꯕ ꯀꯥꯡꯈꯨꯜꯁꯦ ꯀꯥꯡꯈꯨꯜ ꯀꯥꯡꯈꯨꯜꯅꯤꯗꯅ ꯑꯗꯨꯒ ꯆꯥꯔꯗꯣ ꯐꯨꯛꯑꯣ ꯐꯨꯛꯑꯣ ꯑꯗꯨꯗ ꯊꯥꯖꯤꯟꯕꯤꯗꯣꯏꯕ
ꯎꯝ
ꯑꯗꯨꯒ ꯈꯤꯇꯪ ꯆꯥꯎꯔꯛꯄꯗꯣ ꯑꯗꯨꯒ ꯁꯅꯥꯔꯩ ꯑꯗꯣ ꯑꯩꯈꯣꯏꯅ ꯍꯥꯔ ꯈꯖꯤꯛ ꯈꯖꯤꯛ ꯍꯥꯞꯄꯤꯔꯦꯗꯅꯀꯣ ꯌꯥꯝ ꯊꯨꯅꯥ ꯆꯥꯎꯔꯛꯄ ꯑꯗꯨꯒ ꯏꯁꯤꯡ ꯑꯥ ꯃꯈꯣꯡꯗꯨꯗ ꯍꯥꯔꯗꯣ ꯍꯥꯞꯄꯤꯔꯒ ꯃꯈꯣꯡ ꯌꯥꯟꯕꯤꯔꯅꯦꯕ ꯂꯣꯏꯅ ꯑꯗꯣ ꯆꯥꯏꯁꯤꯜꯂꯒ ꯐꯖꯅ ꯀꯥꯍꯜꯂꯛꯑꯅꯤ ꯑꯗꯣ ꯂꯩꯗꯣ ꯑꯩꯈꯣꯏꯅ ꯑ ꯂꯩꯗꯤ ꯃꯁꯥ ꯃꯔꯦꯟ ꯌꯥꯝ ꯐꯟꯗꯣꯛꯄꯅꯤꯅꯀꯣ
ꯎꯝ
ꯀꯨꯛꯅ ꯊꯥꯕꯗꯤ ꯌꯥꯗ꯭ꯔꯦ ꯂꯇꯛ ꯂꯥꯇꯛ ꯊꯥꯔꯒ ꯐꯟꯗꯣꯔꯛꯑꯀꯥꯟꯗꯅꯦ ꯃꯥꯒꯤ ꯆꯥ ꯆꯥꯅ ꯂꯩꯅꯕ ꯑꯗꯨꯅ ꯄꯥꯜꯂꯛꯄꯗꯨꯅ ꯍꯦꯜꯂꯦꯕꯅ ꯀꯨꯡꯅ ꯊꯥꯕꯁꯦ ꯂꯩ ꯄꯥꯜꯂꯛꯄ ꯆꯥꯡꯗꯅꯦꯀꯣ ꯂꯩꯗꯣ ꯃꯅꯥꯗꯗꯤ ꯑꯗꯨꯝ ꯆꯠꯈꯤꯕ ꯂꯩꯗꯨꯗꯗꯤ ꯌꯥꯝ ꯄꯟꯍꯧꯗꯦꯕ ꯑꯗꯨꯅ ꯂꯟꯇꯛ ꯂꯟꯇꯛ ꯊꯥꯔꯒ ꯍꯦꯟꯅ ꯀꯩꯅꯣ ꯇꯧꯕ ꯂꯩꯗꯣ ꯅꯪꯕꯣ ꯅꯥꯇꯩꯃ ꯑꯩ ꯈꯪꯅꯕꯗꯣ ꯂꯩ ꯐꯖꯅ ꯊꯥꯔꯝꯃꯦ ꯂꯨꯄꯥ ꯂꯤꯁꯤꯡ ꯃꯔꯐꯨꯒꯤ ꯆꯥꯡꯗ ꯊꯥꯗꯔꯦꯕꯀꯣ
ꯑꯥ
ꯑꯗꯨꯒ ꯃꯣꯏꯗꯤ ꯂꯧꯕꯨꯛꯅꯤꯅ ꯆꯥꯎꯔꯦꯕ ꯃꯣꯏꯗꯤ ꯑꯁꯣꯝꯗꯗꯤ ꯂꯧꯕꯨꯛ ꯑꯗꯨꯝ ꯍꯤꯡꯒꯣꯟ ꯑꯣꯏꯅ ꯀꯣꯏꯅꯩꯑꯕ ꯂꯧꯕꯨꯛꯁꯦ ꯑꯗꯨꯒ ꯆꯥꯎꯋꯦꯕꯀꯣ ꯐꯖꯅ ꯑꯗꯨ ꯁꯅꯥ ꯂꯩꯩ ꯄꯥꯝꯕꯤꯁꯦ ꯑꯩꯈꯣꯏꯒꯤ ꯂꯧꯈꯥꯏ ꯑꯃꯒꯤ ꯆꯥꯡꯁꯦ ꯐꯖꯅ ꯊꯥꯔꯦ ꯐꯗꯤ ꯐ ꯈꯤꯇꯪꯗꯤ ꯍꯟꯗꯩ
ꯀꯩꯅꯣ ꯍꯥꯏꯁꯤꯕꯣ ꯂꯨꯄꯥ ꯂꯤꯁꯤꯡ ꯃꯔꯐꯨꯃꯨꯛ ꯊꯥꯗꯕꯗ ꯂꯧꯈꯥꯏ ꯑꯃꯒꯤ ꯆꯥꯡꯗ ꯊꯥꯗꯕ
ꯅꯠꯇꯦ ꯅꯠꯇꯦ ꯑꯇꯣꯞꯄ ꯂꯩ ꯃꯌꯥꯝ ꯌꯥꯎꯏ
ꯑꯣ ꯂꯧꯗꯤ ꯀꯌꯥꯝ ꯍꯥꯏꯗꯤ ꯂꯧ ꯁꯪꯉꯝ ꯑꯃ ꯇꯧꯕ꯭ꯔꯥ ꯁꯪꯉꯝ ꯑꯅꯤ ꯇꯧꯕ꯭ꯔꯥ ꯑꯗꯨꯗ ꯊꯥꯔꯤꯕ
ꯁꯪꯉꯝ ꯑꯃꯃꯈꯥꯏ ꯇꯧꯋꯦꯕ
ꯑꯣ
ꯂꯧꯈꯥꯏ ꯑꯃꯒꯤ ꯆꯥꯡꯅ ꯂꯧꯈꯥꯏ ꯐꯥꯗꯤ ꯃꯅꯥ ꯃꯁꯤꯡ ꯆꯥꯡ ꯍꯨꯟꯈ꯭ꯔꯦꯕꯀꯣ ꯑꯇꯩꯗꯨꯅ ꯅꯥꯔꯩ ꯃꯇꯦꯛ ꯑꯃ ꯌꯥꯎꯔꯦ
ꯎꯝ
ꯇꯣꯉꯥꯟ ꯇꯣꯉꯥꯟꯕ ꯂꯩ ꯃꯈꯜ ꯃꯈꯜ ꯈꯔ ꯌꯥꯎꯔꯦ ꯑꯣꯔꯀꯤꯠ ꯃꯆꯥꯥ ꯃꯆꯥꯥ ꯀꯣ ꯈꯔ ꯌꯥꯎꯔꯦ ꯒꯤ ꯂꯩ ꯃꯆꯥ ꯃꯆꯥꯁꯤꯅ ꯀꯃꯥꯏꯅ ꯇꯧꯒꯦꯅ ꯐꯖꯅ ꯁꯥꯠꯍꯜꯂꯦꯗꯅ ꯑꯗꯨꯒ ꯑꯩꯈꯣꯏꯒꯤ ꯌꯨꯝꯒꯤ ꯗꯦꯀꯣꯔꯦꯁꯟꯗ ꯂꯩ ꯃꯌꯥꯝ ꯊꯥꯅꯗ꯭ꯔꯣ ꯄꯨꯅꯛꯇ꯭ꯔꯣ ꯒꯝꯂꯥꯗ ꯍꯥꯞꯄꯒ ꯑꯗꯨꯗꯣ ꯂꯩꯕꯥꯛ ꯊꯣꯛꯄꯤꯔ ꯑꯃꯨꯛ ꯌꯣꯟꯕ ꯌꯥꯏꯌꯦꯕ ꯑꯗꯨ ꯂꯩꯗꯨꯅ ꯑꯃꯨꯛ
ꯑꯗꯣ ꯑ ꯏꯇꯩꯃꯥ ꯍꯣꯏꯅ ꯊꯥꯕꯖꯦ ꯍꯥꯏꯗꯤ ꯃꯃꯥꯡꯗ ꯍꯥꯟꯅ ꯊꯥꯒ꯭ꯔꯕ ꯅꯠꯇ꯭ꯔꯒ ꯍꯟꯗꯛ ꯊꯥꯕꯗꯨꯅ ꯑꯅꯧꯕ ꯑꯣꯏ ꯕꯔ ꯃꯃꯥ ꯃꯃꯥꯡꯗ ꯃꯣꯏꯒꯤ ꯁꯦꯟꯃꯤꯠꯂꯣꯟ ꯍꯥꯏꯗꯤ ꯏꯟꯀꯝ ꯊꯥꯗꯒꯤꯕ ꯄꯩꯁꯥꯗꯨꯒꯤ ꯆꯥꯡ ꯑꯒꯤ ꯂꯩꯖꯤꯒꯤ ꯌꯣꯟꯕꯝ ꯃꯐꯝ ꯂꯩꯖꯦ ꯌꯣꯟꯅꯤꯡꯕ ꯀꯥꯟꯗ ꯌꯣꯟꯕ ꯌꯥꯕ꯭ꯔꯥ ꯍꯦꯛꯑꯒ ꯑꯗꯨꯝ ꯁꯤꯠꯀꯗ꯭ꯔꯥ ꯍꯥꯏꯗꯤ ꯁꯤꯠꯇꯕꯤꯗꯒ ꯃꯥꯡꯕꯒ ꯌꯥꯎꯕ ꯖꯥꯠꯂꯕ ꯍꯥꯏꯗꯤ ꯃꯣꯏꯒꯤ ꯍꯧꯖꯤꯛꯀꯥꯟꯒꯤ ꯂꯩꯖꯤ ꯌꯥꯝ ꯊꯥꯅꯔꯤꯌꯦ
ꯌꯥꯎꯗꯦ ꯌꯥꯎꯗꯦ ꯑꯍꯥꯟꯕ ꯃꯣꯏꯅ ꯍꯧꯗꯣꯛꯈꯤꯕꯖꯦ ꯁꯅꯥꯔꯩꯗ ꯍꯧꯋꯦꯕ ꯁꯅꯥꯔꯩ ꯐꯖꯅ ꯃꯣꯏ ꯑꯗꯨꯝ ꯀꯥꯟꯅꯒ꯭ꯔꯦꯕꯀꯣ ꯑꯗꯨꯒꯤ ꯃꯊꯠ ꯑꯣꯏꯔꯛꯄꯗ ꯑꯍꯥꯝꯕ ꯍꯧꯕꯖꯦ ꯁꯅꯥꯔꯩ ꯅꯠꯇꯦ ꯅꯨꯃꯤꯠꯂꯩꯗꯩ ꯍꯧꯕ ꯅꯨꯃꯤꯠꯂꯩ ꯀꯦꯅꯨ ꯀꯦꯛ ꯀꯛꯇꯅ ꯀꯥꯟꯅꯒ꯭ꯔꯦꯕꯀꯣ ꯈꯔꯗꯤ ꯑꯗꯩꯗꯤ ꯗꯨꯒ ꯊꯥꯎ ꯀꯩꯀꯥ ꯁꯨꯡꯒ꯭ꯔꯦꯕꯀꯣ ꯑꯗꯨ ꯂꯣꯏꯔꯒ ꯀꯩꯅꯣ ꯇꯧꯔꯦ ꯁꯅꯥꯔꯩꯖꯦ ꯊꯥꯕ ꯍꯧꯔꯛꯄꯅꯦꯕ ꯁꯅꯥꯔꯩ ꯑꯍꯥꯟꯕ ꯊꯥꯗꯕꯗꯨꯗ ꯄꯩꯁꯥ ꯇꯣꯡꯒ꯭ꯔꯦꯕ ꯂꯨꯄꯥ ꯂꯤꯁꯤꯡ ꯃꯔꯐꯨ ꯊꯥꯗꯩꯑꯕ ꯁꯥꯅꯔꯩ ꯐꯖꯅ ꯌꯣꯟꯒ꯭ꯔꯦꯕ ꯈꯉꯥꯏ ꯀꯣ ꯑꯗꯨꯒꯤ ꯑꯣꯜꯂꯛꯄꯗ ꯀꯨꯝꯍꯩ ꯑꯩꯈꯣꯏꯒꯤ ꯆꯩꯔꯥꯎꯕ ꯅꯨꯡꯉꯥꯎꯕ ꯂꯥꯛꯄꯒꯤ ꯃꯇꯝꯁꯦ ꯁꯤ ꯊꯥ ꯊꯝꯕ ꯍꯧꯔꯛꯄ ꯃꯇꯝꯖꯤꯗꯅꯦ ꯍꯟꯗꯛꯀꯤ ꯂꯦꯟ ꯑꯃ ꯀꯅꯝ ꯃꯥꯏꯀꯩ ꯑꯃꯗ ꯄꯨꯟꯅ ꯆꯠꯂꯒ ꯇꯥꯒꯤꯕꯗꯣ ꯑꯗꯨꯗ ꯑꯈꯣꯏꯔꯣꯝ ꯌꯧꯔꯛꯈꯤꯕ ꯍꯥꯏꯇꯥꯔꯦ ꯑꯗꯨꯅ ꯁꯅꯥꯔꯩꯒꯇꯣ ꯅꯨꯃꯤꯠꯂꯩ ꯄꯥꯝꯕꯤ ꯊꯥꯕꯒ